ꯁꯤꯁꯦ ꯑ ꯂꯣꯏꯁꯟꯈ꯭ꯔꯒ ꯄꯩꯁꯥꯗꯣ ꯈꯔ ꯌꯥꯕ꯭ꯔꯥ ꯌꯦꯒꯤꯇꯣ
ꯅꯪ ꯉꯁꯤꯒꯤ ꯄ꯭ꯂꯥꯟꯗꯨꯅ ꯀꯃꯥꯏꯅ ꯇꯧꯈ꯭ꯔꯕ ꯈꯣꯡꯒꯧꯒꯤ ꯄ꯭ꯂꯥꯟ
ꯈꯣꯡꯖꯨꯗꯣ ꯑꯩꯅ ꯑꯦꯟꯖꯥꯡ ꯂꯕꯨ ꯅꯣꯡꯉꯥꯟꯕꯩꯗꯣ ꯃꯁꯦ ꯁꯤ ꯊꯥꯕꯅꯦ
ꯑ ꯊꯔꯣ
ꯍꯂꯇ ꯅꯨꯡꯉꯥꯂ ꯍꯜꯂꯦꯑꯦ ꯂꯩꯦ ꯑꯃꯨꯛ ꯏꯃꯥꯟꯅꯕꯒꯤ ꯁꯪꯒꯥꯎꯕ ꯆꯠꯄꯗꯝ ꯁꯪꯗ꯭ꯔꯦ ꯑꯗꯩ ꯊꯟꯗ꯭ꯔꯦ ꯍꯥꯟꯗ ꯎꯝꯖꯅꯁ ꯁ ꯄꯗꯤ ꯄꯕꯤꯔ ꯎ ꯊ ꯑꯗꯨ ꯇꯗ ꯑꯩꯅ ꯈꯜꯂꯝꯕꯗꯤ ꯃꯥ ꯀꯣꯏ ꯆꯠꯅꯤꯡꯉꯦ ꯍꯥꯏ
ꯑꯗꯨ ꯆꯠꯊꯣꯛꯀꯗꯕꯅꯤ ꯀꯩꯅꯣ ꯕꯥꯏꯛ ꯍꯥꯏꯔꯦ ꯑꯗꯨꯝ ꯊꯧꯕꯍꯩ ꯒꯥꯔꯤ ꯍꯥꯏꯔꯦ ꯊꯧꯕ ꯍꯩ
ꯑ ꯇꯜꯂꯕ ꯀꯩꯗꯧꯔꯨꯗꯣꯏꯅꯣ ꯀꯣꯁꯀꯤꯗ
ꯑꯃꯗꯨꯅ ꯀꯃꯥꯏꯅ ꯇꯧꯒꯦ ꯑꯦꯝ ꯑꯦꯝꯗꯣ ꯑꯦꯝ ꯑꯦꯝ ꯗꯤ ꯀꯨꯏꯔꯦꯗ
ꯅ ꯑꯗꯨꯕꯨ ꯅꯪ ꯑꯔꯣꯏꯕ ꯑꯣꯏꯅ ꯑꯩꯉꯣꯟꯗ ꯗꯤꯗꯥꯅ ꯀꯧꯔꯛ ꯑꯝꯃꯨ
ꯗꯤꯗꯥꯗꯒꯤ ꯑꯩꯒꯤ ꯅꯤꯄꯥ ꯀꯧꯕꯗꯣ ꯅꯤꯡꯁꯤꯡꯉꯦ
ꯑꯗꯨꯅ ꯅꯨꯄꯥ ꯒꯩꯅ ꯌꯥꯝ ꯑꯩ ꯁꯥꯟꯅꯕꯤꯅꯦꯕ ꯑꯗꯨꯅ ꯄꯥꯎꯇꯥꯛ ꯃꯌꯥꯝ ꯄꯤꯕꯤꯕ ꯁꯨꯃꯥꯏꯅ ꯇꯧ ꯍꯥꯏꯔꯛꯀꯅꯤ ꯁꯨꯃꯥꯏꯅ ꯇꯧꯒꯦ ꯍꯥꯏꯔꯛꯀꯅꯤ ꯆꯠꯁꯦ ꯍꯥꯏꯔꯒ ꯌꯥꯗꯦ ꯑꯗꯨꯃꯥꯏꯅ ꯇꯧꯑꯣ ꯑꯗꯨꯃꯥꯏꯅ ꯇꯧꯔ ꯍꯥꯏꯅꯛꯀ ꯍꯥꯏꯌꯣ
ꯎꯝ ꯅꯪꯅ ꯅꯨꯡꯁꯤꯔꯗꯤ ꯄꯤꯕꯤꯈꯔꯣꯗꯅ
ꯑꯗꯨꯅꯦ ꯅꯨꯡꯉꯥꯏꯇꯕ ꯅꯅ ꯈꯪꯗꯕ ꯋꯥꯅꯤ ꯑꯩꯁꯦ ꯏꯁꯣꯔꯅꯤ ꯍꯥꯏꯁꯦ ꯎꯝ
ꯑ ꯑꯗꯨꯒꯤ ꯑꯉꯥꯡꯁꯤꯡ ꯁꯥꯟꯅꯕꯤꯕꯅꯤ ꯈꯣꯠꯄꯅꯤ ꯍꯥꯏꯕꯒꯤ ꯂꯧꯁꯤꯡꯗꯨ ꯄꯤꯈ꯭ꯔꯕ꯭ꯔꯕ
ꯀꯩꯅꯣꯗ ꯏꯆꯟꯅꯨꯄꯤ ꯑꯃ ꯑꯣꯏꯅ ꯈꯟꯕ ꯍꯥꯏꯗ ꯄꯣꯠꯇꯣ
ꯑꯣ
ꯍꯗ ꯑꯗꯨꯗꯤꯅꯦ ꯅꯅ ꯄꯥꯛ ꯄꯥꯛ ꯌꯥ ꯍꯔꯦ ꯁꯤꯒꯤ ꯇꯔ
ꯁꯤꯗ ꯈꯪꯅꯤꯡ ꯅꯪꯒꯤ ꯑꯔꯣꯏꯕ ꯑꯣꯏꯅ ꯗꯤꯗꯥ ꯀꯧꯔꯝ ꯍꯥꯏꯕꯗꯣ ꯃꯥ ꯅꯪꯗꯤ ꯃꯁꯥꯏ ꯅꯨꯄꯤ ꯅꯨꯡꯁꯤꯗꯕ ꯅꯨꯄꯥꯅꯤꯅ ꯑꯝ ꯅꯨꯡꯁꯤꯗꯕ ꯅꯨꯡꯁꯤꯕ ꯈꯪꯗꯕ ꯃꯥꯅ ꯍꯥꯏꯕꯗꯣ ꯂꯧꯗꯕ ꯑꯗꯨꯒꯤꯁꯨ ꯅꯠꯇꯦ ꯑꯩ ꯈꯪꯉꯦ ꯃꯥ ꯈꯦꯇꯤꯦꯝ ꯊꯧꯕꯣ ꯄꯥꯎꯕꯣꯅ ꯎ ꯑꯩ ꯈ
ꯀꯇ ꯅꯗꯤꯗꯨ ꯀ
ꯅꯥꯪꯏꯁꯨ ꯉꯨ ꯃꯉꯣꯟꯗꯥ ꯀꯟꯁꯦꯟ ꯇꯧ
ꯑꯦꯚ
ꯑꯩꯁꯤ ꯏꯀꯥꯏ ꯈꯪꯗꯕ ꯇꯥꯔꯗꯣꯏ ꯃꯉꯣꯟꯗ ꯑꯃꯨꯛ ꯍꯟꯗꯛ ꯆꯪꯁꯤꯜꯂꯣꯏꯗꯣ
ꯅ ꯀꯌꯔ ꯂ ꯂ ꯄꯨ ꯂ ꯑꯖꯤ ꯀꯁꯨ ꯔ ꯀꯌꯥ ꯆꯦ ꯍꯧꯒꯠꯅꯤꯡꯉꯥꯏ ꯂꯩꯇ ꯑꯗꯨꯝ ꯄꯨꯊꯔꯛꯑꯃꯦ ꯑꯩ ꯅꯣꯔꯣꯛꯇ ꯄꯨꯊꯔꯅꯤꯅ ꯀꯔꯤꯁꯤ
ꯅꯪ ꯀꯔꯤꯦ ꯑꯗꯨ ꯑꯁꯥꯕ ꯂꯥꯑꯗ ꯍꯦꯟꯖꯥꯡ ꯄꯁꯟ ꯅꯪ ꯀꯔꯤꯌꯥ ꯂꯣꯏꯔ ꯑꯗꯒꯤ ꯅꯤꯁꯤ ꯇꯥꯗꯕ ꯃꯣꯃꯣ ꯈꯔ ꯄꯤꯁꯟ ꯂꯣꯏꯔꯦ ꯅꯪ ꯀꯔꯤꯌꯥꯦ
ꯑꯅꯑꯧꯕꯗꯨꯗꯥ
ꯆꯂꯥꯍꯦ ꯀꯩ ꯀꯅꯒꯗꯅ ꯇꯥꯏ ꯀꯅꯒꯤ ꯇꯥꯗꯦ ꯈꯪꯗꯦ ꯎꯝ ꯀꯩ ꯀꯌꯥꯗꯅ
ꯑꯩꯁꯤ ꯆꯣꯡꯊ ꯇꯧꯋꯦꯗꯇꯤ ꯂꯥꯛꯄꯗꯅꯤ ꯊꯃꯜꯗꯣꯗꯤ ꯁꯨꯡ ꯇꯧ ꯇꯧꯔꯝꯒ ꯁꯨꯡꯁꯣꯏ ꯁꯣꯏꯅꯤ ꯊꯃꯜꯗ
ꯎꯝ
ꯖ ꯝ ꯀꯔꯁꯤ
ꯍꯧꯖꯤ ꯈꯣꯏꯖꯦꯜ ꯆꯦꯜꯂ
ꯑꯗꯨꯅꯦꯗꯤꯄꯥ ꯑꯃꯁꯁꯨꯣꯏ ꯏꯃꯥꯟꯅꯕ ꯑꯃꯨꯛ ꯕꯥꯂꯤ ꯊꯥꯖꯤꯟ ꯕꯥꯂꯤ ꯊꯥꯨ ꯑꯃꯨꯛ ꯍꯔꯥꯎ ꯍꯔꯥꯎ ꯑꯃꯨꯛ ꯇꯧꯁꯤꯜꯂꯣꯔꯤꯕꯅꯤꯣ ꯁꯤꯁꯨ ꯏꯀꯥꯏ ꯈꯪꯗ ꯁꯨꯃꯥꯏ ꯃꯥꯏ ꯍꯪꯗꯣꯡꯥꯏꯅꯤꯅ
ꯄꯥꯏ
ꯑꯗꯨ ꯇꯧꯗꯁꯨ ꯌꯥꯕ ꯄꯣ ꯑꯗꯨꯗ ꯆꯪꯁꯤꯜꯂꯒ ꯑꯃꯨꯛ ꯈꯪꯍꯜꯂꯨꯔꯤꯃꯤꯗꯣ ꯅꯪꯅꯦ ꯍꯥꯏꯅ ꯑꯃꯨꯛ
ꯑꯗꯨꯗꯤ ꯑꯩꯈꯣꯏꯒꯤ ꯅꯨꯄꯥ ꯑꯣꯏꯕꯒꯤ ꯏꯖꯠꯇꯣ ꯉꯥꯛꯄ ꯋꯥꯅꯤ ꯏꯖꯤꯠꯀꯤ ꯋꯥꯔꯤꯔꯣꯝꯗ ꯂꯥꯛꯈ꯭ꯔꯦ ꯑꯗꯨ ꯅꯨꯃꯤꯠꯇꯨꯗꯤ ꯃꯉꯥꯗꯨꯅ ꯃꯥꯏ ꯅꯨꯄꯤꯗꯨ ꯀꯧꯁꯤꯜꯂꯒ ꯍꯥꯏꯖꯤꯜꯂꯛꯄꯗ ꯁꯤꯦꯗꯤ ꯂꯣꯏ ꯁꯣꯏꯅꯕ ꯇꯥꯔꯦ ꯂꯣꯏ ꯈꯪꯉꯦꯕ ꯇꯥꯔꯦ ꯑꯩ ꯏꯁꯥꯅ ꯇꯧꯖꯔꯨꯔꯒꯦꯅ ꯆꯪꯉꯒ ꯇꯧꯔꯕꯩ ꯋꯥꯅꯦꯅ ꯃꯥ ꯑꯩꯕꯨꯗꯤ ꯈꯜꯂꯝꯒꯅꯤ ꯑꯩꯅꯗꯤ ꯈꯠꯇꯦ ꯀꯔꯅꯤ ꯃꯥ ꯐꯤꯌꯥꯔ ꯋꯦꯜꯂꯒ ꯑꯩꯅ ꯉꯒ ꯇꯧꯔꯛꯑꯝꯗ
ꯑꯦ ꯑꯥ ꯑꯩ ꯍꯦꯛ ꯀꯥꯎꯊꯣꯛꯉꯕ ꯑꯩ ꯍꯦꯛ ꯀꯥꯎꯊꯣꯛꯉꯕ ꯑꯗꯨꯅ ꯑꯩꯅ ꯃꯥꯅꯤ ꯐꯃ ꯐꯣ ꯇꯣ ꯐ꯭ꯔ ꯑ ꯀꯥ ꯀꯥ
ꯁꯒꯗ ꯃꯥꯗ ꯂꯗꯦ ꯑ ꯀꯨꯏ ꯂꯩꯅꯤꯕꯗ ꯑꯩ ꯆꯪꯉꯝꯗꯥꯥꯔꯦꯁ ꯑꯩ ꯇꯔ ꯃꯔꯤ ꯃꯉꯥꯅꯦ ꯑꯩꯅ ꯇꯝꯃꯤꯗꯣ ꯑꯅꯤ ꯈꯛꯇꯅꯦ ꯑꯩꯅ ꯇꯧꯔꯝꯃꯤ ꯑꯩ ꯑꯩꯗꯤ ꯑꯁ ꯏꯁꯩ ꯁꯛꯅꯤꯡꯕꯩ ꯅꯠꯇꯦꯕ ꯑꯩ ꯑꯍꯥꯟꯕꯗ ꯍꯥꯏꯔꯦ ꯀꯧꯊꯣꯛꯄꯗꯨꯗ ꯑꯩ ꯑꯩ ꯋꯥ ꯈꯔ ꯉꯥꯏꯔ ꯂꯣꯏ ꯇꯣꯛꯑꯒꯦꯅ ꯑꯗꯣ ꯑꯩꯅ ꯀꯅꯣ ꯑꯝꯇꯪꯗꯤ ꯇꯧꯔꯝꯃꯣꯅ ꯍꯥꯏꯕ
ꯃꯤꯦꯖꯤꯛ ꯁꯪꯅ ꯅꯃꯅ ꯁꯣꯡꯕ ꯅꯠꯇꯦ ꯍꯥꯟꯅ ꯍꯣꯏ ꯍꯥꯟꯅꯗꯤ ꯇꯧꯅꯤꯡ ꯅꯁꯦ ꯀꯨꯃꯥꯔꯗꯒꯤ ꯑꯗꯒꯤ ꯑꯩꯈꯣꯏ ꯊꯤꯌꯥꯝꯕꯒꯤ ꯏ ꯏꯗꯣ ꯑꯗꯨꯅꯁꯨ ꯐꯥꯔ ꯁꯀꯤꯦꯗꯤ ꯀ ꯍꯧꯖ ꯅ ꯑꯗꯨꯦ ꯃꯤꯅꯦꯂ ꯄꯨꯟ ꯃꯗꯤ ꯇ ꯍꯃ ꯍ ꯍꯥꯏꯖ ꯏꯟꯁꯔ
ꯁ ꯀꯥꯔ ꯦꯟꯅꯕꯗꯨꯅ ꯂꯥꯜꯂꯤꯁꯤ ꯀ ꯅ ꯐ꯭ꯔꯣ ꯀꯥ ꯐꯔ ꯂꯂꯤꯖꯦ ꯀꯥꯄꯣ ꯃꯥꯖꯨꯔ ꯖꯦꯒꯅꯦ
ꯅꯤꯁꯥꯟꯁꯨ ꯑꯣꯏꯗꯅꯤ
ꯏꯁꯥ ꯏꯥ ꯃ ꯂꯥꯂꯦ
ꯑꯗꯨꯅꯤ ꯏꯁꯥꯗ
ꯇꯥꯏꯅꯕ ꯌꯥꯕ ꯅꯠꯇꯦꯕ
ꯎꯝ
ꯑꯗꯨ ꯃꯥꯁꯨ ꯑꯗꯨꯒ ꯏꯃꯥꯟꯅꯕ ꯄꯨꯜꯂꯒ ꯏꯃꯥꯟꯅꯕ ꯄꯨꯜꯂꯒ ꯑꯩꯁꯤꯦ ꯆꯦꯟꯖ ꯇꯧꯔꯦ ꯑꯩꯁꯦ ꯄꯨꯃ ꯃꯥꯡꯉꯦ ꯍꯥꯏꯕꯁꯦ ꯌꯥ ꯊꯦ ꯃꯁꯥ ꯃꯁꯥꯅ ꯉꯥꯡꯅ ꯍꯣꯠꯅꯖꯗꯧꯕ
ꯎꯝ
ꯌꯦ
ꯑ ꯌꯥꯅꯤꯗ
ꯐꯣꯠ ꯆꯥꯕ ꯄꯣꯠꯅꯩ ꯑꯦ ꯑꯗꯨꯗꯨ ꯇꯧꯕ ꯐꯜꯂꯤ ꯍꯒ ꯑꯗꯨꯃꯥꯏꯅ ꯃꯣꯏ ꯇꯧꯕꯗꯅ ꯂꯣꯏꯅ ꯇꯧꯅꯩ ꯍꯂꯛꯇꯦ
ꯀꯁꯨ ꯆꯧꯅꯤ
ꯑꯗꯨ ꯑꯗꯨꯗ ꯑꯩꯅ ꯃꯣꯏ ꯄꯨꯜꯂꯨꯕꯗꯒꯤ ꯃꯥꯡꯉꯦꯒ ꯍꯥꯏꯕꯗꯨꯗꯤ ꯌꯥꯝ ꯍꯥꯏꯌꯦꯡꯅꯤꯡꯗ ꯍꯥꯏꯔ ꯋꯥꯟ
ꯑꯩ ꯌꯦꯡꯉꯕ ꯑꯩꯅ ꯍꯥꯏ ꯅꯨꯄꯤ ꯃꯌꯥꯝꯁꯦ ꯉꯁꯤꯁꯤꯡꯁꯤ ꯌꯦꯡꯉꯒ ꯑꯩ ꯂꯩꯁꯥꯡ ꯐꯥꯎꯗ ꯑꯣꯛ ꯊꯧꯅꯦꯅ ꯈꯟꯖꯔꯅꯦꯕ ꯑꯗꯨꯗꯤ ꯅꯠꯇꯦ ꯑꯩ ꯑꯗꯨꯁꯨ ꯅꯠꯇꯕ ꯑꯩꯈꯣꯏ ꯊꯤꯌꯥꯡꯒꯗꯁꯨ ꯅꯉꯣꯟ ꯍꯥꯏꯔꯝꯃꯦ ꯂꯔꯤꯁꯦ ꯑꯣꯛꯇꯕ ꯆꯤꯡꯉꯦ ꯍꯝ
ꯑꯖꯤꯖꯤ ꯑꯩ ꯌꯥꯝ ꯍꯥꯏꯅꯤꯡꯗꯦ ꯑꯣꯇ꯭ꯔꯤꯖꯦ ꯀꯅꯥꯅꯣ ꯈꯤꯇꯪ ꯈꯟꯗꯣ ꯔꯄꯤꯤꯛ ꯍꯣꯏꯗꯣꯏꯔꯤꯥꯏꯗ ꯑꯄꯥꯃꯅꯤ ꯄꯤꯊꯤ ꯋꯥꯖꯤꯗꯤ ꯀꯆ ꯂꯩ ꯊꯦꯗꯤ ꯑꯩ ꯈꯣꯡꯎꯞ ꯂꯩ ꯆꯠꯂꯦ ꯑꯗꯣ ꯑꯩꯅ ꯂꯀꯥ ꯑꯃ ꯆꯪꯉꯤ ꯄꯥꯝꯃꯝꯗ꯭ꯔꯦ ꯑꯃꯗ ꯑꯃꯨꯛ ꯆꯪꯉ ꯊꯤꯅꯤ ꯄꯥꯝꯃꯝꯗ꯭ꯔꯦ ꯑꯃꯗ ꯑꯃꯨꯛ ꯆꯪꯉ ꯊꯤꯅꯤ ꯀꯔꯤ ꯄꯩꯁꯥꯗ ꯑꯩ ꯄꯨꯊꯣꯛꯇꯣꯏꯅꯦ ꯑꯄꯥꯝꯕ ꯈꯟꯖ ꯇꯥꯕ ꯋꯥꯟꯁ ꯂꯩꯈ꯭ꯔ ꯃꯇꯨꯡꯗꯗꯤ ꯂꯣꯏꯔꯦ ꯑꯅꯤ ꯇꯣꯛꯄ ꯊꯣ ꯔꯣ ꯂꯩꯔꯨꯔꯀꯥꯟꯗ ꯑꯃꯨꯛ ꯊꯤꯕꯗꯨꯇꯕ ꯋꯥꯅꯤ ꯋꯥꯅꯤ
ꯑꯣꯄꯛꯇ ꯑꯃ ꯂꯩꯥꯏꯗꯤ ꯐꯠꯇ
ꯌꯥ ꯃ ꯈ ꯈꯕ ꯂꯗ ꯇꯦꯕꯤꯗ ꯑꯗꯨ ꯃꯃ ꯍ ꯊ
ꯑꯗꯨ ꯃꯔ
ꯍ ꯅꯕꯥꯅꯤ ꯀ ꯑꯣꯏ ꯀꯃ ꯍꯉ
ꯑꯣꯖꯥꯒꯤ ꯀꯟꯇꯦꯅꯔ ꯂꯨ
ꯀꯩꯅ ꯀꯩꯅ ꯔꯝꯁꯤꯠꯕꯗꯤ ꯉꯥ ꯎꯒꯗꯧꯅꯦ ꯄꯨꯜꯁꯤ ꯑꯖꯦ
ꯑꯗꯨ ꯑꯁ ꯃꯥꯅ ꯂꯥꯛꯑꯅꯤ ꯃꯥꯅ ꯇꯧꯔ ꯃꯥ ꯍꯦꯛ ꯂꯥꯛꯑ ꯂꯅꯤ ꯍꯦꯛ ꯇꯧꯅꯤ ꯇꯧꯗ ꯑꯣ ꯃꯥꯗ ꯍꯣꯏꯅ ꯎ ꯍ ꯋꯥꯣ
ꯎ ꯃꯥꯅꯦ ꯃꯥꯥꯏ ꯦꯖꯤꯌꯥꯗ ꯁꯦꯠ ꯑꯣꯏꯈꯤꯗ꯭ꯔꯣ
ꯔꯦꯖꯤꯌꯥ ꯔꯣ ꯃꯣꯏꯒꯤ ꯃꯌꯥꯝꯕꯒꯤ ꯃꯆꯥꯒꯤ ꯎꯝ ꯍ
ꯑꯩ ꯃꯉꯣꯟꯗ ꯂꯥꯟꯅ ꯂꯧꯕ ꯂꯩꯇꯦ
ꯂꯥꯟ ꯂꯧꯔꯨꯔꯦ ꯉꯣꯟꯗ ꯎ ꯊ ꯆꯨꯝ ꯁꯪ ꯏꯪ ꯈꯪꯅ ꯍꯧ ꯅꯣꯡ ꯀꯥꯎꯅꯦ ꯑꯗꯨ ꯀꯔꯤ ꯉꯗ ꯅ ꯅꯃꯥꯟꯅꯕ
ꯑꯗꯨꯗ ꯀꯩꯒꯨꯝꯕ ꯑꯩꯅ ꯅꯣ ꯡꯃ ꯅꯤꯅꯤ ꯍꯦꯛ ꯍꯖꯔ ꯃꯦꯁꯦ ꯁ ꯅꯨꯡꯁꯦꯁ ꯇꯧꯔꯝꯕꯗꯣ ꯑꯩ ꯂꯥꯟꯗꯣꯏꯅꯦ
ꯑꯗꯨ ꯅꯣꯡꯃꯈꯛ ꯊꯥꯅꯔꯝꯃꯒ ꯑꯦ ꯑꯩ ꯑꯦꯛꯖꯥꯝ ꯂꯩꯕꯅꯤ ꯊ
ꯒ